ꯇꯥꯔꯕ ꯍꯣꯏ ꯇꯦ ꯀꯔꯤ ꯇꯧꯅꯣ
ꯏꯗꯤ ꯀꯔꯤꯁꯨ ꯂꯩꯒꯦ
ꯑꯣ ꯆꯥꯛꯗꯤ ꯁꯥ ꯈꯔꯑꯣ
ꯍꯣꯏ
ꯌꯦꯟꯁꯨ ꯆꯥꯏꯑꯦ ꯑꯗꯨꯒ ꯊꯥꯡ ꯏꯔꯣꯟꯁꯨ ꯆꯥꯏꯑ ꯑꯗꯨꯒ ꯀꯣꯕꯤ ꯅꯂꯁꯨ ꯆꯥꯏꯦ ꯑꯁ ꯌꯥꯝ ꯆ
ꯑ ꯆꯣꯔꯃꯅꯤ ꯍꯦ
ꯀ ꯁꯠꯇꯦ ꯀꯔꯤ ꯆꯥ
ꯑꯩꯗꯤ ꯉꯁꯤꯗꯤ ꯑꯩꯗꯤ ꯏꯆꯦ ꯁꯝꯊꯣꯡ ꯑꯣꯏꯅ ꯆꯥꯏꯌꯦ ꯉꯁꯤꯗꯤ ꯍꯋꯥꯏ ꯑꯁꯪꯕꯤꯗꯣ ꯍꯋꯥꯏ ꯑꯁꯪ ꯃꯤꯗꯣ ꯑꯗꯨꯒ ꯉꯥ ꯉꯥ ꯑꯀꯪꯕꯗꯣ
ꯐꯒꯅꯤ ꯍꯥꯎꯔꯝꯒꯅꯤꯍꯦ
ꯍꯣꯏ ꯍꯋꯦ ꯍꯥꯏꯕ ꯇꯥꯔꯦ
ꯀꯔꯤꯔꯥ ꯎꯝ ꯏ ꯗ ꯍꯥꯞꯄꯗꯣ ꯑꯗꯨꯒ ꯑꯁ ꯑ ꯀꯥꯎꯅꯦ ꯌꯥꯝ ꯍꯥꯎꯅꯦ ꯑꯩ ꯍꯥꯏꯕ ꯍꯧꯈ꯭ꯔꯦ ꯍꯧꯖꯤꯛ ꯑꯁꯤ ꯍꯥꯔꯁꯨ ꯍꯒꯅꯤ ꯅꯪ ꯌꯦꯟꯁꯥꯡꯗ
ꯑꯣ ꯑꯗꯣ ꯉꯁꯤꯗꯤ ꯆꯔꯆ ꯆꯠꯄ꯭ꯔꯣ ꯀꯃꯥꯏꯅ ꯇꯧꯕꯅꯣ
ꯍꯧꯖꯤꯛ ꯆꯔ ꯆꯔ ꯄ ꯑꯦ ꯑꯩꯈꯣꯏꯗꯤ ꯏꯚꯤꯅꯤꯡꯁꯨ ꯆꯔꯁ ꯆꯠꯂꯕ ꯑꯗꯨꯒꯤ ꯍꯧꯖꯤꯠꯂꯣ ꯀꯣꯔꯒ ꯐ ꯇꯔꯒꯅꯤ
ꯑꯣ ꯅꯨꯡꯉꯥꯏꯔꯦ ꯑꯗꯨꯗꯤ ꯅꯨꯡꯗꯤ ꯆꯨꯗꯕ꯭ꯔꯥ
ꯆꯨꯋꯦ
ꯑꯣꯝ
ꯍꯧꯖꯤꯇꯤ ꯀꯥꯡꯆꯨ ꯆꯨꯕꯒꯤꯗꯣ ꯍꯥꯏꯕꯗ ꯈꯪꯕ꯭ꯔꯥ ꯇꯥꯏꯕꯗꯣ ꯑꯗꯨ ꯌꯥꯝꯃꯟꯕ ꯂꯥꯛꯃꯣꯏꯔꯦ ꯑꯩꯈꯣꯏꯕꯨ ꯆꯤꯛꯄꯅ ꯆꯠꯄ ꯌꯥꯔꯦ
ꯂꯩꯔꯍꯦ ꯅꯥꯔꯅꯤ ꯑꯗꯨꯗꯤ
ꯃꯥꯕꯗꯤ ꯅꯗꯦ ꯑꯗꯣꯄꯣ ꯇꯨ ꯀꯨꯠꯆꯕ
ꯑꯣꯝ ꯑꯣ ꯑꯣꯝ ꯀ꯭ꯔꯤꯒꯤꯅꫭꯕꯥ ꯆꯤꯡ ꯆꯟꯅꯤꯡꯉꯥꯏ ꯂꯩꯇꯕꯒꯤꯔꯣ ꯍꯥꯏꯕꯗꯤ ꯏꯁꯤꯡ ꯐꯠꯇꯕꯤꯗꯣ ꯆꯟꯅꯤꯡꯉꯥꯏ ꯌꯥꯗꯕꯒꯤꯔ ꯍꯥꯏꯕ
ꯈꯪꯗꯦ ꯑꯗꯨꯝ ꯆꯠꯊꯣꯛꯄꯗ ꯑꯗꯨꯝ ꯑꯩꯈꯣꯏꯗ ꯂꯩꯕꯅꯤꯅꯦ ꯃꯣꯏꯅ ꯆꯥꯕ ꯂꯣꯏꯔꯒ ꯃꯊꯟꯇ ꯑꯃꯨꯛ ꯆꯠ ꯆꯅꯤ ꯑꯗꯨꯕꯨ ꯑꯩꯈꯣꯏꯗꯤꯗꯤ ꯏ ꯑꯗꯨꯝ ꯊꯣꯛꯔꯒ ꯂꯩꯒꯅꯤ
ꯎꯝ ꯌꯨꯝꯗ ꯂꯩꯕ꯭ꯔꯥ ꯅꯠꯇ꯭ꯔꯒꯅ ꯀꯥꯏꯗ ꯂꯩꯕ꯭ꯔꯣ
ꯌꯨꯝꯗ ꯂꯩꯌꯦ ꯍꯧꯖꯤꯛꯀꯥꯟ ꯁꯨꯇꯤ ꯊꯣꯛꯄꯒꯤ
ꯑꯣ ꯁꯃꯔ ꯚꯦꯀꯦꯁꯟ ꯄꯤꯕ
ꯑꯥꯎ
ꯎꯝ ꯅꯨꯡꯉꯥꯏꯔꯦ ꯑꯗꯨꯗꯤ ꯅꯈꫭꯏꯗꯤ
ꯕꯤꯕꯤ ꯑꯦꯁ ꯂꯣꯏꯔꯒ ꯑꯩꯈꯣꯏ ꯆꯠꯊꯣꯛꯄ ꯌꯥ ꯑꯗꯨꯕꯒꯤ ꯑꯗꯨꯝ ꯑꯣꯏ ꯑꯁ ꯃꯩꯗ ꯀꯔꯤꯔꯥ ꯃꯣꯏꯗ ꯂꯥꯎ ꯑꯣꯏꯌꯦ
ꯀꯔꯤ ꯍꯥꯏꯕ
ꯅꯣꯏ
ꯍꯣꯏ ꯍꯣꯏ ꯍꯣꯏ ꯏꯃꯥꯟꯅꯕꯤ ꯍꯣꯏ ꯑꯩꯉꯣꯟꯗ ꯀꯣꯏꯔꯛꯄ ꯑꯗꯨꯣ ꯑꯩꯈꯣꯏꯁꯦ ꯀꯣꯏꯔꯛꯂꯒ ꯃꯈꯣꯏ ꯃꯈꯣꯏ ꯈꯛꯇ ꯋꯥꯔꯤ ꯁꯥꯔꯒ ꯂꯩꯔꯔꯕ
ꯌꯥꯗ꯭ꯔꯦ ꯃꯣꯏꯒꯤ ꯐꯣꯟꯗꫭ
ꯎꯝ ꯌꯥꯝ ꯅꯨꯡ ꯃꯈꯣꯏꯗꯤ ꯌꯥꯝ ꯅꯨꯡꯉꯥꯏꯔꯒ ꯋꯥꯔꯤꯁꯅꯥꯔꯒ ꯂꯩꯔꯦ ꯀꯅꯥ ꯀꯅꯥ ꯂꯩꯔꯤꯅꯣ ꯍꯧꯖꯤꯛ ꯑꯣ ꯑꯗ ꯉꯁꯤꯗꯤ ꯕꯣꯁꯅꯥꯕꯨꯇꯣ ꯂꯩꯇꯕ꯭ꯔꯥ ꯀꯃꯥꯏꯅ ꯇꯧꯕꯅꯣ
ꯉꯁꯤꯗꯤ ꯂꯩꯇꯦ ꯅꯨꯃꯤꯠ ꯑꯅꯤ ꯁꯤꯗ ꯇꯨꯋꯦꯜꯐ ꯊꯥꯔꯇꯤꯟ ꯐꯣꯔꯇꯤꯟꯗ ꯂꯩꯅꯦꯅ
ꯑꯣ ꯑꯣ
ꯊꯤꯡ ꯕꯣ ꯋꯥꯔꯤ ꯁꯅꯥꯒꯅ ꯍꯥꯏꯌꯦꯅ
ꯑ
ꯇꯥꯕ ꯌꯥꯗ꯭ꯔꯦ ꯅꯃ ꯑꯗꯨ ꯕꯤ ꯁꯤ
ꯌ ꯑꯦ ꯍꯣꯏ ꯗꯣ ꯇꯥꯕ꯭ꯔꯣ ꯉꯁꯤ ꯃꯈꯣꯏ ꯉꯁꯤ ꯑꯌꯨꯠꯇ ꯁꯥꯟꯅꯕꯗꯣ ꯑꯖꯦꯟꯇꯤꯅꯥ ꯑꯩꯈꯣꯏ ꯉꯝꯕꯒꯤ ꯃꯈꯣꯏꯁꯦ ꯉꯁꯤ ꯅꯨꯡꯉꯥꯏꯔꯒ ꯍꯧꯖꯤꯛꯐꯥꯎ ꯇꯨꯝꯅꯤꯡꯉꯥꯏ ꯈꯪꯗꯕꯤꯗ ꯑ꯫
ꯑꯣ ꯁꯞꯄꯣꯔ꯭ꯠ ꯇꯧꯔꯒ ꯂꯩꯅꯦ
ꯑ ꯫ꯍꯣꯏ ꯃꯈꯣꯏꯗꯤ ꯑꯦꯖꯟꯅꯥꯕꯨ ꯁꯄꫭꯠ ꯌꯥꯝ ꯇꯧꯕꯅꯤ
ꯅꯕꯨꯗꯤ ꯄꯥꯝꯗ꯭ꯔꯦ ꯁꯤꯈ꯭ꯔꯦꯁꯨꯣ ꯌꯥꯔꯦ
ꯑꯩꯅ꯫ ꯄꯥꯝꯗꯦ ꯍꯥꯏꯕꯒꯤ ꯃꯈꯣꯏꯗꯤ ꯑꯩꯉꯣꯟꯗ ꯑꯗꯨꯝ ꯋꯥꯔꯤ ꯂꯤꯔꯑꯦꯕ ꯃꯈꯣꯏꯒꯤ ꯋꯥꯔꯤꯗꯣ ꯑꯖꯦꯟꯤꯒꯤ ꯑꯥꯔꯖꯦꯟꯇꯤꯅꯥ ꯑꯩꯈꯣꯏꯒꯤ ꯋꯥꯔꯤꯗꯣ ꯑꯗꯣ꯫ ꯉꯁꯤꯁꯨ ꯃꯈꯣꯏ ꯌꯦꯡꯉꯦ ꯑꯩꯗꯤ ꯌꯦꯡꯗꯦ ꯑꯗ ꯃꯈꯣꯏꯅ ꯌꯦꯡꯕ ꯑꯗꯣ ꯃꯈꯣꯏꯅ ꯇꯤꯝ ꯁꯄꯣꯔ꯭ꯠ ꯇꯧꯕ ꯁꯤꯡꯗꯣ ꯒꯤ ꯍꯔꯥꯎ ꯍꯔꯒ ꯑꯩꯉꯣꯟꯗ ꯂꯤꯕꯁꯤꯅ ꯂꯤꯕꯁꯤꯅ ꯑꯀꯥꯁ ꯀꯔꯃ
ꯁꯤꯗ ꯄꯥꯝ ꯃꯥꯗꯅꯦ
ꯍꯣꯏ ꯌꯥꯝ ꯄꯥꯝꯕꯅꯤ ꯃꯈꯣꯏꯗꯤ ꯅꯨꯡꯁꯤꯕ ꯍꯣꯏ ꯑꯗꯨꯅꯦ ꯃꯦꯁꯤ ꯐꯖꯕꯁꯨ ꯅꯠꯇꯦ ꯀꯔꯤꯒꯤ ꯀꯔꯤꯒꯤ ꯕꯦꯠꯇ ꯄꯥꯝꯕ꯭ꯔꯥ ꯈꯪꯗꯦ ꯃꯈꯣꯏꯁꯦ
ꯃꯣꯏ꯫ꯒꯤ ꯒꯣꯠꯅꯦ ꯍꯥꯏꯔ
ꯇꯕ
ꯃꯣꯏꯒꯤ ꯒꯣꯠꯅꯦ ꯍꯥꯏꯕꯗꯣ
ꯏꯪꯗꯨ꯫ꯃꯤ ꯀꯌꯥ ꯂꯩꯕ꯭ꯔꯣ ꯅꯪꯒꯤ ꯏꯃꯨꯡꯗꯤ ꯃꯤ ꯀꯌꯥ ꯂꯩꯕꯣ ꯆꯣ꯫ ꯑꯣ ꯐ